ꯅꯨꯡꯉꯥꯏꯔꯤꯕ꯭ꯔꯣꯍꯦ
ꯍꯂꯣ ꯇꯥꯔꯕꯣ
ꯑꯣ ꯇꯥꯔꯦ ꯇꯥꯔꯦ ꯉꯁꯤꯗꯤꯅꯦ ꯑꯁ ꯅꯦꯋꯥꯛꯁꯦ ꯌꯥꯝ ꯅꯨꯡꯉꯥꯏꯇꯦ ꯇꯧꯔꯤꯁꯦ ꯅꯨꯡꯉꯥꯏ ꯑꯥ ꯉꯁꯤ ꯈꯔ ꯅꯨꯡꯉꯥꯏꯇꯦ ꯏꯆꯦꯕꯨ ꯆꯥꯛ ꯆꯥꯔꯕ꯭ꯔꯣ
ꯑꯩꯗꯣ ꯉꯁꯤꯗꯤꯅꯦ ꯉꯁꯥꯏꯅꯦ ꯁꯤꯡꯖꯨꯑꯣ ꯀꯔꯤꯑꯣ ꯃꯌꯥꯝ ꯆꯠꯁꯜꯂꯕ ꯑꯗꯨꯒꯤꯅꯦ ꯆꯥꯛꯇꯣ ꯂꯥꯝꯗ꯭ꯔꯦꯅ ꯆꯥꯛ ꯆꯥꯗ꯭ꯔꯦ ꯑꯉꯥꯡꯒꯩ ꯄꯤꯖ ꯊꯣꯛꯈ꯭ꯔꯦ
ꯑꯣ ꯐꯔꯦ ꯐꯔꯦ ꯀꯔꯤꯅꯣꯅꯦ ꯁꯤꯡꯖꯨꯗꯕꯨ ꯃꯌꯥꯝ ꯆꯥꯁꯤꯜꯂꯨꯔꯕꯔꯣ ꯄꯨꯛ ꯊꯟꯅꯕ
ꯃꯌꯥꯝ ꯆꯥꯕ ꯅꯠꯇꯦꯗ ꯑꯩꯈꯣꯏꯒꯤ ꯆꯈꯥꯎꯁꯤꯗꯤꯅꯦ ꯈꯤꯇꯪ ꯆꯥꯕꯗ ꯄꯨꯛ ꯈꯦꯛꯇ ꯊꯜꯂꯤꯁꯦ
ꯑꯣ ꯈꯪꯗꯦ ꯏꯆꯤ ꯀꯥꯟꯁꯤꯗ ꯇꯧꯋꯦ ꯊꯥꯏꯅꯒꯤ ꯃꯇꯝꯗ ꯊꯕꯛ ꯋꯥꯅ ꯁꯨꯔꯨꯔꯒ ꯃꯌꯥꯝ ꯆꯥꯕꯗꯣ ꯑꯣꯏꯗ꯭ꯔꯦ ꯊꯕꯛꯇꯣ ꯑꯗꯨꯝ ꯈꯤꯇꯪ ꯆꯥꯅꯤꯡ ꯊꯛꯅꯤꯡꯕꯁꯨ ꯄꯣꯛꯇ꯭ꯔꯦ ꯅꯨꯡꯁꯥꯅ ꯃꯔꯣꯜ ꯑꯃ ꯊꯥꯕꯅꯦ
ꯍꯣꯏ
ꯇꯧꯋꯦ ꯈꯪꯗꯦ
ꯏꯅꯥꯎꯗꯤ ꯆꯥꯛ ꯆꯥꯔꯕ꯭ꯔꯣ꯫
ꯑꯣ ꯏꯆꯦ ꯑꯩꯗꯤ ꯆꯥꯛ ꯆꯥꯔꯦ ꯉꯁꯤ ꯑꯣ ꯉꯁꯤꯗꯤ ꯀꯩꯅꯣ ꯊꯣꯡꯉꯦ꯫ ꯉꯥ ꯑꯇꯥꯎꯕ ꯈꯔ ꯂꯩꯌꯦꯅ ꯈꯥꯃꯦꯟ ꯑꯁꯤꯟꯕꯤꯒ ꯈꯥꯏꯖꯜꯂꯒ ꯊꯣꯡꯉꯦ꯫ ꯍꯥꯎꯗꯤ ꯍꯥꯎꯒ꯭ꯔꯦ ꯏꯆꯦ ꯑꯁ ꯑ ꯍꯥꯎꯏ ꯏꯆꯦ ꯀꯥꯂꯦꯟ ꯑꯣꯏꯔꯛꯄꯅꯤꯅꯅꯦ ꯀꯔꯤ ꯆꯥꯕ ꯌꯥꯒꯗꯒꯦ ꯈꯟꯕꯗ ꯑꯋꯥꯕꯝꯅꯤ ꯏꯆꯦ ꯅꯣꯡ ꯑꯃꯨꯛ ꯏꯔꯣꯟꯅꯤ ꯈꯪꯗꯦꯗ ꯏꯆꯦ ꯍꯥꯎꯇꯦ ꯆꯥꯅꯤꯡ ꯊꯠꯅꯤꯡꯕꯖꯦ ꯀꯥꯂꯦꯟ ꯑꯣꯏꯔꯛꯄꯅꯤꯅꯅꯦ ꯑꯁ ꯍꯥꯎꯇꯦ ꯍꯤꯟꯖꯥꯡꯖꯤ ꯑꯗꯨꯅ ꯆꯥꯅꯤꯡꯕ ꯆꯥꯍꯧꯗ꯭ꯔꯗꯤ ꯂꯩꯔꯝ ꯂꯩꯔꯝꯃꯒ ꯊꯣꯡꯖꯟꯕꯒ ꯌꯥꯕ ꯅꯠꯇꯦ
ꯀꯔꯤ ꯀꯔꯤ ꯃꯊꯦꯟꯅ ꯍꯥꯎꯔꯤꯒꯦ ꯍꯨꯖꯤꯛ ꯀꯥꯟꯖꯤꯕꯣ
ꯑꯣ ꯏꯆꯦ ꯀꯥꯂꯦꯟ ꯑꯣꯏꯕꯅꯤꯅ ꯑꯗꯨꯝ ꯀꯩꯅꯣ ꯇꯧꯋꯦ ꯑꯥ ꯆꯝ ꯀꯩꯅ ꯁꯧꯒ꯭ꯔꯤ ꯊꯣꯡꯕꯒꯨꯝꯕ ꯏꯔꯣꯟꯕꯒꯨꯝꯕ ꯁꯨꯃꯥꯏꯅ ꯑꯣꯏꯅ ꯆꯥꯏꯌꯦ ꯃꯔꯛ-ꯃꯔꯛꯇ ꯉꯥ ꯑꯇꯥꯎꯕ ꯊꯣꯡꯕ ꯉꯥ ꯊꯣꯡꯕ ꯑꯗꯨꯃꯥꯏꯅ ꯆꯥꯏ ꯏꯆꯦ ꯍꯣꯏꯗꯤ ꯍꯟ ꯗ ꯂꯝ ꯀꯣꯏꯕ ꯑꯃ ꯆꯠꯄ ꯃꯥꯜꯂꯤꯗꯥ ꯐꯣꯇꯣꯒ ꯌꯥꯝ ꯊꯥꯒꯠꯂꯛꯏ
ꯆꯠꯂꯨꯏ ꯏꯕꯦꯝꯃ ꯈꯨꯅꯨꯡꯉꯥꯏ ꯑꯃ ꯅꯪꯁꯦ ꯍꯧꯔꯝꯒꯦꯅ ꯇꯧ ꯄꯥ ꯑꯗꯩꯗ ꯐꯔꯛ ꯑꯃ ꯏꯇꯥ ꯇꯥꯗꯅ ꯍꯥꯏꯔꯝꯗ꯭ꯔꯦ
ꯑꯣ ꯀꯩꯁꯨ ꯀꯥꯏꯗꯦ ꯀꯩꯁꯨ ꯀꯥꯏꯗꯦ ꯃꯊꯪꯗ ꯍꯦꯛ ꯆꯠꯂ ꯂꯣꯏꯔꯦ꯫
ꯃꯊꯪꯗꯗꯤ ꯁꯨꯃꯥꯏ ꯇꯧꯔꯁꯦ ꯂꯝꯀꯣꯏ ꯃꯔꯨꯞ ꯑꯃ ꯇꯧꯔꯁꯦ ꯑꯗꯨꯒ ꯑꯈꯣꯏ ꯈꯔ ꯃ ꯅꯔꯒ ꯄꯨꯟꯖꯟꯅꯔꯒ ꯊꯥ ꯊꯥ ꯈꯨꯗꯤꯡꯒꯤ ꯈꯔ ꯈꯔ ꯑꯉꯝ ꯑꯉꯝꯕ ꯂꯦꯞ ꯑꯈꯣꯏꯅ ꯉꯝꯒꯗꯕ ꯆꯥꯡꯗꯨꯃ ꯍꯥꯏ ꯍꯥꯏ ꯈꯥꯏꯅꯔꯒ ꯇꯧꯔꯒ ꯆꯍꯤ ꯐꯥꯔꯛꯄꯗꯗꯤ ꯀꯣꯏ ꯆꯠ ꯌꯥꯏꯗꯅ
ꯑꯣ ꯌꯥꯏ ꯌꯥꯏ ꯏꯆꯦ ꯆꯠꯂꯨꯖꯦ ꯌꯥꯝ ꯐꯕ ꯋꯥꯍꯩ ꯋꯥꯔꯤꯅꯤ ꯌꯥꯝ ꯐꯕ ꯀꯩꯅꯣꯅꯤ ꯍꯧꯗꯣꯔꯛꯏꯗꯣ ꯏꯆꯦꯅ꯫
ꯃꯥꯟꯅꯦ ꯍꯥꯏꯗꯤ ꯄꯩꯁꯥꯖꯦ ꯈꯨꯗꯛꯇ ꯄꯨꯊꯣꯛꯄꯖꯤꯁꯨ ꯈꯔ
ꯃꯥꯟꯅꯦ ꯃꯥꯟꯅꯦ ꯃꯥꯟ ꯗꯤ ꯏꯆꯦ ꯎꯝ ꯆꯠꯄ ꯍꯥꯏꯖꯦ ꯄꯩꯁꯥꯒꯤ ꯃꯊꯧꯅꯤꯅ ꯑꯗꯨꯗꯨꯅ ꯃꯌꯥꯝꯅ ꯆꯠꯅꯔꯤꯀꯥꯟꯗꯖꯨ ꯇꯧꯍꯧꯔꯒ ꯆꯠꯍꯧꯕꯅꯗꯤ ꯐꯩꯗꯅꯥ
ꯃꯥꯟꯅꯦ ꯊꯥꯏꯅꯗꯤ ꯑꯃꯨꯛꯀ ꯆꯠꯄꯖꯤꯖꯨ ꯃꯈꯥꯗ ꯀꯩꯗ ꯆꯠꯅꯔꯝꯃꯤ ꯍꯨꯖꯤꯛꯇꯤ ꯃꯈꯥꯗꯖꯨ ꯆꯠꯅꯗ꯭ꯔꯦꯗꯅꯥ ꯑꯗꯨꯅ ꯐ꯭ꯔꯥꯏꯠ ꯇꯤꯀꯦꯠ ꯀꯛꯄ ꯄꯩꯁꯥꯖꯦ ꯍꯦꯛꯇ ꯆꯪꯉꯤꯗꯣ
ꯏꯆꯦꯅ ꯍꯟꯗꯛ ꯆꯠꯂꯨꯏꯗꯨꯕꯨ ꯀꯥꯔꯥꯏꯗꯅꯣꯅꯦ
ꯑꯩꯅ ꯍꯟꯗꯛ ꯆꯠꯂꯨꯕꯗꯣ ꯃꯨꯝꯕꯥꯏꯗ ꯆꯠꯂꯨꯕꯅꯦ
ꯎꯝ ꯑꯣ ꯀꯩꯀꯩ ꯌꯦꯡꯉꯛꯀꯦ ꯏꯆꯦꯗꯨꯗꯤ ꯃꯨꯝꯕꯥꯏꯗ ꯆꯠꯂꯨꯕꯅꯤꯅ
ꯃꯨꯝꯕꯥꯏꯗꯗꯤ ꯈꯔꯥ ꯁꯃꯨꯗ꯭ꯔꯥ ꯃꯣꯏꯒꯤꯗꯤ ꯁꯃꯨꯗ꯭ꯔ ꯃꯄꯥꯟ ꯂꯩꯗꯅꯥ ꯑꯗꯨꯅ ꯃꯦꯔꯤꯟ ꯗ꯭ꯔꯥꯏꯚ ꯀꯥꯏꯅꯒ ꯅꯨꯃꯤꯗꯥꯡ ꯋꯥꯏꯔꯝꯗ ꯅꯨꯃꯤꯠ ꯇꯥꯔꯝꯗꯥꯏ ꯌꯦꯡꯕꯒꯁꯦ ꯌꯥꯝ ꯐꯖꯩꯌꯦꯕꯀꯣ ꯑꯗꯨꯒ ꯃꯤꯁꯤꯅ ꯍꯦꯛ ꯇꯥ ꯀꯤꯠ ꯀꯤꯠ ꯏꯅ ꯑꯩ ꯋꯥꯀꯤꯡ ꯂꯥꯛꯄꯧ ꯑꯣ ꯌꯦꯡꯕ ꯂꯥꯛꯄꯑꯣ ꯃꯌꯥꯝ ꯂꯥꯛꯑꯦ ꯑꯗꯒꯤꯗꯤ ꯑꯃ ꯒꯦꯠꯋꯦ ꯑꯣꯐ ꯏꯟꯗꯤꯌꯥꯅ ꯑꯃꯁꯨ ꯂꯩꯒꯦ ꯑꯗꯨꯁꯨ ꯁꯃꯨꯗ꯭ꯔ ꯃꯄꯥꯟꯗ ꯑꯗꯨꯁꯨ ꯊꯥꯏꯅ ꯕ꯭ꯔꯤꯇꯤꯁꯅ ꯂꯥꯏ ꯄꯥꯜꯂꯤ ꯃꯇꯝꯗ ꯂꯥꯛꯑꯝꯕꯒꯤ ꯒꯦꯠ ꯑꯣꯏꯅ ꯁꯥꯕꯅꯦꯌꯦ ꯅꯤꯡꯊꯧ ꯑꯃꯅ ꯂꯥꯛꯄ ꯃꯇꯝꯗ ꯁꯥꯈꯤꯕ ꯒꯦꯠꯅꯦ ꯍꯥꯏꯅꯦ ꯃꯣꯏꯅ ꯍꯥꯏꯕꯗ ꯑꯗꯨꯁꯨ ꯌꯦꯡꯉꯛꯑꯦ ꯑꯗꯨ ꯄꯥ ꯌꯦꯡꯕꯝ ꯌꯥꯝ ꯍꯦꯟꯅ ꯂꯩ ꯇꯦꯗ ꯑꯗꯨꯕꯨ ꯂꯩꯕꯗꯤ ꯌꯥꯝꯅ ꯅꯨꯡꯉꯥꯏꯕꯗꯣ
ꯑꯩꯈꯣꯏꯅ ꯌꯥꯝ ꯆꯠꯆꯅꯤꯡꯉꯤꯁꯤꯅ
ꯃꯥꯅꯦ ꯁꯃꯨꯗ꯭ꯔ ꯃꯄꯥꯟꯗ ꯆꯠꯄ ꯌꯥꯝ ꯅꯨꯡꯉꯥꯏ
ꯎꯝ ꯑꯗꯣ ꯏꯆꯦ ꯃꯊꯪꯗꯗꯤꯅꯦ ꯃꯔꯨꯞꯇꯣ ꯁꯣꯏꯍꯜꯂꯛꯑꯅꯨꯀꯣ ꯑꯩꯁꯨ ꯁꯣꯏꯗꯅ ꯌꯥꯎꯍꯧꯗꯨꯏꯅꯦ ꯑꯥ ꯑꯗꯨꯅꯦ ꯑꯩꯁꯨ ꯆꯠꯅꯤꯡꯉꯦ ꯑꯩꯈꯣꯏ ꯁꯤꯗꯩꯁꯤꯗ ꯑꯗꯨꯝ ꯑꯗꯨꯝ ꯈꯔ ꯂꯩ ꯈꯔ ꯆꯥ ꯑꯗꯨꯝ ꯇꯧ ꯂꯩꯔꯦ ꯃꯄꯥꯟ ꯏꯝꯄꯥꯟ ꯊꯣꯛꯇ꯭ꯔꯕꯅꯤꯅ ꯋꯥ ꯋꯥꯈꯟꯒꯁꯦ ꯐꯛꯆꯜꯂꯦ ꯍꯥꯏꯕ ꯏꯆꯦ
ꯃꯥꯟꯅꯦ ꯑꯗꯒꯤꯗꯤ ꯋꯥꯈꯜꯁꯤꯁꯨ ꯅꯨꯡꯉꯥꯏꯊꯣꯛꯅꯕ ꯆꯍꯤ ꯑꯃꯒꯤ ꯃꯅꯨꯡꯗ ꯑꯃꯃꯨꯛ ꯆꯠꯄꯁꯦ
ꯎꯝ ꯃꯥꯅꯦ ꯏꯆꯦ ꯋꯥꯈꯜ ꯅꯨꯡꯉꯥꯏ ꯗꯤ ꯄꯨꯟꯁꯤ ꯁꯥꯡꯉꯦ ꯍꯥꯏꯅꯔꯤꯕꯅꯤ ꯀꯩꯅꯣ ꯏꯆꯦ ꯑꯗꯨꯗꯨꯅ ꯃꯤꯁꯦ ꯄꯥꯛ ꯈꯪꯅꯕ ꯈꯣꯠ ꯕ ꯑꯗꯒꯤ ꯋꯥꯔꯤ ꯋꯥꯇꯥꯏ ꯇꯧ ꯉꯥꯛꯇꯪꯗ ꯑꯣꯏꯔꯁꯨ ꯃꯌꯥꯝꯒꯤ ꯁꯪꯁꯥꯔꯁꯤꯒꯤ ꯀꯨꯝꯍꯩꯗꯨ ꯍꯦꯛ ꯌꯦꯡꯕꯗ ꯅꯨꯡꯉꯥꯏꯗꯅ ꯏꯆꯦ
ꯎꯝ
ꯈꯪꯗꯦꯅ ꯇꯧꯔꯤꯁꯦ ꯏꯆꯦ ꯑꯩꯈꯣꯏꯗꯤ ꯀꯔꯤꯝꯇ ꯍꯦꯛ ꯆꯠꯇꯦ ꯏꯆꯦꯍꯣꯏꯗꯤ ꯏꯇꯩꯁꯤꯁꯨ ꯌꯥꯝ ꯄꯨꯕꯤꯕ ꯃꯥꯜꯂꯦ ꯌꯥꯝ ꯐꯩ꯫
ꯍꯣꯏꯅꯦ ꯈꯔ ꯑꯩꯅꯁꯨ ꯈꯔ ꯂꯥꯛꯀꯦꯅ ꯍꯥꯏ ꯍꯥꯏꯔꯤꯅꯤ꯫ ꯑꯗꯨꯒꯤꯅꯤ ꯅꯠꯇ꯭ꯔꯗꯤ꯫ ꯄꯩꯁꯥ ꯂꯩꯇꯦ ꯑꯃꯨꯛ ꯍꯥꯏꯕꯁꯨ ꯌꯥꯎꯔꯤ ꯄꯣꯠꯅꯤꯗ꯫ ꯑꯗꯨ ꯑꯣꯏꯔꯁꯨ ꯑꯩꯈꯣꯏꯅ ꯄꯩꯁꯥꯗꯣ ꯍꯌꯦꯡ ꯁꯤꯕꯗ ꯄꯨꯕꯁꯨ ꯌꯥꯕ ꯅꯠꯇꯦ ꯍꯧꯖꯤꯛ ꯈꯔ ꯆꯠꯍꯧꯗ꯭ꯔꯗꯤ ꯅꯠꯇ꯭ꯔꯣ
ꯑꯗꯨꯅꯦ ꯑꯩꯅꯁꯨ ꯍꯥꯏꯔꯅꯦ ꯏꯆꯦꯒꯅꯦ ꯃꯃꯤꯡ ꯄꯜꯂꯒ ꯃꯤꯒꯤꯗꯤ ꯏꯆꯦ ꯍꯣꯏꯒꯤꯗꯤ ꯆꯠꯂꯤ ꯅꯪꯗꯤ ꯁꯨꯄꯨ ꯄꯨꯕꯤꯗꯦꯅ ꯑꯗꯨ ꯃꯥ ꯍꯟꯗꯛꯇꯤꯅꯦ ꯀꯩꯒꯨꯝꯕ ꯈꯨꯃꯛ ꯇꯦ ꯃꯥꯁꯨ ꯈꯔ ꯆꯠꯅꯤꯡꯕ ꯐꯥꯎꯔꯛꯄ ꯃꯥꯜꯂꯦ꯫
ꯁꯦ ꯃꯊꯪꯗꯗꯤꯅꯦ ꯃꯔꯨꯞꯇꯨ ꯅꯕꯥꯅꯤꯒꯤ ꯄꯨꯂꯞ ꯆꯠꯂꯁꯤ꯫ ꯑꯩꯈꯣꯏꯁꯨꯅꯦ ꯄꯨꯂꯞ ꯄꯨꯂꯞ ꯆꯠꯂꯒꯅꯦ ꯄꯨꯟꯅ ꯅꯨꯡꯉꯥꯏꯃꯤꯟꯅꯔꯁꯤ
ꯍꯣꯏ ꯍꯣꯏ ꯏꯆꯦ ꯌꯥꯏꯌꯦ꯫
ꯑꯥꯗꯒꯤꯗꯤ ꯆꯠꯄꯗꯨꯁꯨ ꯈꯪꯅꯕ ꯑꯩꯈꯣꯏ ꯃꯁꯦꯟ ꯈꯔ ꯄꯨꯜꯂ ꯀꯥꯟꯗ ꯆꯠ ꯄꯅ ꯐꯩꯗꯅ
ꯃꯥꯅꯦ ꯏꯆꯦ ꯄꯨꯜꯂꯞ ꯄꯨꯟꯕꯅ ꯅꯨꯡꯉꯥꯏꯌꯦ ꯏꯆꯦꯗꯣ ꯃꯔꯨꯞꯇꯣ ꯈꯪꯅꯕ ꯃꯤ ꯉꯥꯛꯗ ꯇꯧꯖꯤꯀꯣ ꯍꯥꯏꯗꯤ ꯑꯈꯣꯏꯅ ꯈꯔ ꯈꯪꯕ ꯑꯗꯨꯝ ꯄꯨꯟꯕꯗ ꯅꯨꯡꯉꯥꯏꯒꯗꯕ ꯃꯤ ꯑꯣꯏꯅ ꯇꯧꯖꯤꯀꯣ꯫
ꯍꯣꯏ ꯍꯣꯏ꯫ ꯑꯩꯁꯨ ꯈꯜꯂꯤꯅꯦ ꯈꯪꯅꯗꯕ ꯇꯧꯔ ꯗꯤ ꯍꯌꯦꯡ ꯍꯦꯛꯇꯥ ꯌꯦꯠꯅꯕ ꯈꯣꯠꯄꯅ ꯑꯃꯁꯨ ꯂꯩꯗꯅ ꯑꯗꯒꯤꯗꯤ ꯊꯥꯡꯅꯤꯡꯒꯨꯝ ꯊꯥꯡꯅꯤꯡꯗꯒꯨꯝ ꯇꯧꯕꯁꯨ ꯂꯩꯗ ꯅ ꯃꯤ ꯃꯤꯖꯦ ꯃꯥꯟꯅꯗꯦ ꯑꯈꯣꯏ ꯈꯔ ꯄꯨꯛ ꯄꯨꯛꯆꯦꯜ ꯃꯥꯟꯅꯕ ꯑꯈꯣꯏꯅ ꯄꯨꯡꯐꯗ ꯐꯅ ꯈꯟꯕꯩ ꯋꯥꯅꯤ ꯅꯠꯇ꯭ꯔꯣ
ꯃꯥꯅꯦ ꯃꯥꯅꯦ ꯏꯆꯦ ꯑꯗꯨꯅꯦ ꯇꯧꯔꯤꯖꯦ ꯑꯗꯣ ꯆꯠꯁꯦ ꯏꯆꯦ ꯍꯟꯗꯛꯇꯤ ꯁꯣꯏꯍꯜꯂꯒꯨꯝꯖꯤ꯫ ꯈꯪꯗꯦꯅꯦ ꯇꯧꯔꯤꯁꯦ ꯃꯤꯅ ꯃꯔꯣ ꯑꯃ ꯆꯠꯅꯔꯤ ꯕꯥꯁ ꯈꯪꯗꯦ
ꯎꯝ꯫ ꯂꯝꯗꯤꯅꯦ ꯐꯖ ꯐꯖꯕ ꯆꯠꯀꯗꯕꯅꯤ ꯍꯧꯖꯤꯛ ꯆꯠꯍꯧꯗꯅ ꯍꯌꯦꯡ ꯀꯔꯝ ꯀꯥꯟꯗ ꯆꯠꯇꯣꯏꯅꯣ
ꯑꯥ ꯃꯥꯅꯦ ꯏꯆꯦ ꯏꯆꯦ ꯑꯗꯣ ꯅꯍꯥꯟꯗꯤ ꯏꯕꯦꯝꯃ ꯏꯆꯦ ꯑꯩꯗꯣ ꯑꯩꯈꯣꯏꯗꯣ ꯑꯈꯣꯏ ꯇꯥꯃꯣꯒ ꯂꯣꯛꯇꯥꯛꯀꯤꯗ ꯂꯦꯛꯑꯦ ꯃꯣꯏ ꯑꯍꯤꯡꯒ ꯎꯝ ꯑꯍꯤꯡ ꯂꯦꯛ ꯌꯥꯏꯌꯦꯕ ꯑꯩꯈꯣꯏ ꯃꯅꯤꯄꯨꯔꯒꯤꯗꯁꯨ ꯂꯣꯛꯇꯥꯛ ꯄꯥꯠꯀꯤꯗꯣ ꯌꯥꯝ ꯐꯖꯅ ꯁꯦꯝꯀꯠꯂꯦ ꯑꯍꯤꯡ ꯌꯥꯔꯀꯥꯟꯗ ꯐꯨꯝꯗꯤ ꯃꯊꯛꯇꯒ ꯁꯥꯏꯌꯦ ꯃꯣꯏꯒꯤ ꯌꯨꯝꯗꯣ꯫ ꯑꯁ ꯑꯍꯤꯡꯗꯤ ꯑꯍꯤꯡ ꯂꯦꯛ ꯆꯠꯂꯤ ꯑꯁ ꯀꯌꯥꯗꯤ ꯅꯨꯡꯉꯥꯏꯔꯦ ꯏꯆꯦ ꯑꯗꯨꯗꯨꯒꯅꯦ ꯅꯣꯡꯉꯥꯜꯂꯝꯗꯥꯏꯁꯤꯒ ꯐꯣꯇꯣꯒ ꯀꯥꯞꯇꯅ ꯑꯗꯒꯤ ꯅꯨꯡꯁꯤꯠꯀ ꯂꯤꯔꯤ ꯂꯤꯔꯤ ꯁꯤꯠꯄꯗꯣ ꯑꯁ ꯀꯌꯥꯝ ꯅꯨꯡꯉꯥꯏ ꯑꯗꯨꯗꯒꯤꯅꯦ ꯅꯣꯏ ꯅꯅꯥꯎꯄꯥꯅꯁꯨ ꯆꯠꯄ ꯈꯣꯠꯄꯒꯤ ꯅꯨꯡꯉꯥꯏꯕꯗꯣ ꯈꯪꯉꯤꯗꯣ ꯈꯪꯂꯕ꯭ꯔꯥ ꯑꯩꯅꯅꯦ ꯒꯔꯤ ꯒꯔꯤ ꯒꯔꯤ ꯇꯛꯑ ꯀꯥꯟꯗꯅꯦ ꯆꯠꯂꯤꯅꯦ ꯍꯟꯗꯛ ꯂꯣꯛꯇꯥꯛꯀꯤꯗ ꯑꯁ ꯀꯌꯥꯗꯤ ꯅꯨꯡꯉꯥꯏ ꯌꯥꯝ ꯐꯖꯖꯥꯠꯅꯤ ꯏꯆꯦ
ꯐꯔꯦ ꯐꯔꯦ ꯑꯩꯈꯣꯏꯁꯨ ꯅꯣꯡꯃ ꯃꯇꯥꯡ ꯆꯥꯕ ꯑꯃꯗꯅꯦ ꯍꯦꯛ ꯆꯠ
ꯎ ꯏꯆꯦ ꯆꯠꯂꯣ ꯌꯥꯝ ꯐꯖꯕꯅꯦ ꯍꯥꯏꯕ ꯑꯁ ꯅꯨꯡꯉꯥꯏꯖꯥꯠꯅꯤ ꯏꯁꯦ ꯆꯠꯂꯣ ꯏꯇꯩ ꯄꯨꯔꯒ ꯅꯣꯏ ꯅꯨꯡꯉꯥꯏꯅꯤ ꯏꯁꯦ꯫
ꯑꯗꯒꯤꯅꯤ ꯍꯧꯖꯤꯛꯁꯦ ꯃꯅꯤꯄꯨꯔꯗꯁꯨ ꯑꯅꯧ ꯑꯅꯧꯕ ꯌꯥꯝ ꯁꯦꯝꯒꯠꯂꯛꯏꯅꯦ꯫ ꯑꯩꯈꯣꯏꯅ ꯆꯠꯇ꯭ꯔꯤꯕ ꯃꯐꯝ ꯁꯨꯃꯥꯏꯅ ꯈꯔ ꯈꯔ ꯁꯦꯝꯒꯠꯂꯗꯤ ꯃꯣꯏꯗꯨꯁꯨ ꯄꯩꯁꯥ ꯈꯔ ꯇꯥꯟꯖꯩ ꯀꯔꯦ ꯅꯠꯇ꯭ꯔ ꯍꯣ ꯃꯈꯟ ꯃꯈꯜꯁꯦ ꯃꯤꯅꯁꯨ ꯍꯥꯏꯗꯤ ꯃꯥꯟꯅ ꯃꯥꯟꯅꯕ ꯅꯠꯇꯕꯗ ꯃꯈꯟ ꯃꯈꯟ ꯇꯧꯅꯗ꯭ꯔꯤꯕ ꯀꯨꯝꯕ ꯁꯦꯝꯒꯠꯂꯛꯑꯗꯤ ꯐꯩꯗꯅ
ꯐꯩꯗꯅ ꯃꯥꯅꯦ ꯏꯆꯦ ꯍꯧꯖꯤꯛꯇꯤ ꯍꯥ ꯌꯥꯝꯅ ꯈꯨꯠꯁꯦꯝꯒꯤꯗꯨ ꯌꯥꯝ ꯄꯥꯛꯅ ꯄꯥꯝꯅꯗ꯭ꯔꯦꯗꯅ ꯃꯍꯧꯁꯥꯒꯤ ꯑꯣꯏꯕꯗꯨꯗ ꯈꯔ ꯑꯩꯈꯣꯏꯅ ꯁꯦꯝꯒꯠꯄꯤꯔꯗꯤ ꯃꯤꯉꯩꯁꯦ ꯍꯦꯟꯅ ꯄꯥꯝꯅꯔꯛꯑꯦ꯫ ꯑꯗꯨꯗꯨꯅꯅꯦ ꯑꯁ ꯁꯨꯃꯥꯏꯅ ꯃꯣꯏꯅ ꯁꯦꯝꯒꯠꯔꯛꯄ ꯍꯥꯏꯁꯦ ꯅꯨꯡꯉꯥꯏ ꯍꯥꯏꯕ ꯑꯈꯣꯏꯁꯨ ꯅꯣꯡꯐꯥꯗꯣꯛ ꯏꯆ ꯑꯗꯨꯝ ꯑꯉꯥꯡ ꯀꯩꯀꯥꯁꯨ ꯁꯨꯇꯤ ꯀꯩꯀꯥ ꯊꯥꯔꯛꯄ ꯃꯇꯝꯗ ꯌꯨꯝꯗ ꯑꯗꯨꯝ ꯂꯩꯁꯜꯂꯅꯤ ꯇꯤꯕꯤ ꯈꯔ ꯌꯦꯡꯍꯜꯂꯅꯤ ꯑꯃ ꯈꯔ ꯇꯧꯅꯤ ꯑꯗꯨꯗꯨꯅ ꯃꯣꯏꯗꯁꯨ ꯉꯥꯛꯇꯪ ꯃꯄꯥꯟꯒꯤ ꯅꯨꯡꯉꯥꯏꯕꯗꯨ ꯐꯪꯗ꯭ꯔꯦꯗꯅ ꯅ
ꯍꯣꯏ ꯑꯗꯒꯤꯗꯤ ꯑꯉꯥꯡꯁꯤꯁꯨ ꯍꯣꯏ ꯃꯥꯅꯦ ꯃꯣꯏꯅꯁꯨ ꯍꯔꯥꯎꯖꯕ ꯑꯈꯣꯏꯗꯁꯨ ꯅꯨꯡꯉꯥꯏꯖꯕ
ꯃꯥꯅꯦ ꯈꯤꯇꯪ ꯆꯠꯄꯁꯤꯒ ꯆꯠꯇꯕꯁꯤꯒ ꯑꯗꯨꯝ ꯈꯦꯠꯅꯔꯦ ꯍꯥꯏꯕ꯫
ꯃꯥꯅꯦ ꯇꯧꯔꯤꯁꯦ꯫
ꯎꯝ
ꯑꯗꯒꯤꯗꯤꯅꯦ ꯋꯥꯈꯜꯂꯣꯟꯁꯨꯅꯦ ꯃꯥꯟꯅꯗꯦ ꯈꯔ ꯀꯣꯏꯊꯣꯛꯄ ꯂꯥꯡꯊꯣꯛꯄ ꯃꯤꯁꯤꯅꯅꯦ ꯈꯔ ꯆꯠꯀꯗꯕꯅꯤꯅ ꯈꯟꯇꯣꯛꯏ ꯁꯨꯛꯆꯠ ꯆꯠꯇꯕ ꯃꯤꯁꯤ ꯄꯩꯁꯥ ꯄꯥꯝꯃꯨꯏꯕꯨ ꯍꯥꯏꯕꯋꯣ ꯑꯗꯒꯤꯗꯤ ꯀꯔꯤ ꯀꯥꯅꯝꯅꯣ ꯆꯠꯂꯒ ꯑꯁꯤꯗꯒꯤ ꯀꯔꯤ ꯐꯪꯉꯛꯏꯒꯨꯝꯕ ꯍꯥꯏꯕꯋꯣ ꯃꯤ ꯃꯤ ꯈꯜꯂꯣꯟꯜꯁꯦ ꯖꯥꯠ ꯖꯥꯠꯅꯤꯀꯣ ꯍꯧꯖꯤꯛ ꯀꯥꯟꯁꯦ
ꯃꯥꯅꯤ ꯃꯥꯅꯤ ꯏꯆꯦ ꯑꯗꯣ ꯑꯈꯣꯏꯗꯤ ꯏꯆꯦ ꯆꯠꯀꯦ ꯁꯤ ꯂꯩꯔꯦ ꯄꯩꯁꯥ ꯂꯩꯇꯕꯩ ꯋꯥꯅꯤ
ꯃꯥꯅꯤ ꯃꯥꯅꯤ ꯄꯩꯁꯥꯗꯨ ꯇꯨꯡꯍꯟꯗꯕ ꯌꯥꯗꯦ ꯑꯗꯨ ꯑꯣꯏꯇꯥꯔ ꯆꯍꯤ ꯑꯃꯒꯤ ꯃꯅꯨꯡꯗ ꯑꯃꯨꯛꯃꯨꯛ ꯆꯠꯄꯗꯤ ꯌꯥꯏꯗꯅ
ꯎꯝ ꯃꯥꯅꯦ ꯌꯥꯏ ꯏꯆꯦ ꯑꯗꯨꯅꯦ ꯆꯠ ꯍꯥꯏꯗꯤ ꯑꯩꯈꯣꯏꯗꯣꯗꯨꯝ ꯐꯝꯖꯤꯜꯂꯒ ꯂꯩꯔꯦ ꯍꯥꯏꯕ ꯅꯣꯡ ꯐꯥꯗꯣꯛꯁꯨ ꯃꯥꯅꯤꯁꯨ ꯀꯣꯏ ꯆꯠꯀꯗꯕꯅꯤ ꯁꯤꯃꯛꯅ ꯑꯗꯨꯝ ꯅꯨꯡꯉꯥꯏꯊꯣꯛꯑꯒ ꯂꯩꯕ ꯅꯠ ꯇꯦ ꯊꯕꯛꯁꯨ ꯇꯨꯅꯤ ꯑꯅꯤ ꯀꯣꯏꯕꯁꯨ ꯆꯠꯀꯅꯤ ꯂꯣꯏꯅꯃꯛꯗꯕꯅꯦꯕ ꯏꯆꯦꯒꯤꯃ ꯑ ꯏꯆꯦꯒꯤ ꯃꯔꯨꯞ ꯇꯨꯗ ꯁꯣꯏꯍꯟꯕꯤꯔꯅꯨ ꯑꯩꯗꯤꯅꯦ ꯍꯟꯗꯛ ꯇꯤ ꯑꯥꯔꯗꯕꯅꯦ
ꯍꯣꯏ ꯏꯆꯦ ꯁꯨꯡꯁꯣꯏ ꯁꯣꯏꯗꯅꯅꯦ ꯍꯧꯔꯗꯧꯕꯅꯤ ꯍꯟꯗꯛꯇꯤ ꯅꯪꯒꯤ ꯅꯃꯤꯡꯗꯣ ꯐꯥꯁꯇ ꯍꯥꯞꯄꯗꯧꯕꯅꯤ ꯑꯩꯅ꯫
ꯑꯣ ꯍꯥꯞꯄꯣ ꯏꯆꯦ ꯆꯠꯂꯖꯦ ꯁꯣꯏꯗꯅꯦ
ꯍꯣꯏ ꯍꯣꯏ ꯑꯗꯨꯗꯤꯅꯦ ꯏꯆꯦ, ꯑꯩꯅꯦ ꯊꯕꯛ ꯈꯔ ꯇꯧꯔꯨꯈꯤꯒꯦ ꯅꯪ ꯄꯣꯊꯥꯖꯔꯣ ꯄꯣꯊꯥꯖꯔꯣ
ꯎꯝ ꯍꯣꯏ ꯍꯣꯏ ꯏꯆꯦ ꯃꯔꯨꯇꯨ ꯀꯥꯎꯅꯤ꯫
ꯍꯣꯏ ꯍꯣꯏ ꯑꯥ ꯍꯣꯏ ꯍꯣꯏ ꯅꯣꯡꯃ ꯑꯃꯨꯛꯅꯦ ꯃꯇꯥꯡ ꯆꯥꯕꯗ ꯋꯥꯔꯤ ꯁꯥꯟꯅꯔꯁꯤ꯫ ꯏꯛ
ꯍꯣ ꯍꯣꯏ ꯏꯆꯦ ꯊꯝꯃꯦ ꯊꯝꯃꯦ ꯎꯝ ꯍꯣ ꯍꯣꯏ ꯏꯆꯦ꯫